ꯍꯜꯂꯣ
ꯍꯥꯎ
ꯇꯥꯔꯕꯣ
ꯇꯥꯔꯦ ꯇꯥꯔꯦ ꯇꯥꯇ꯭ꯔꯕꯣ ꯅꯪ
ꯏꯆꯦꯃ ꯇꯥꯕ꯭ꯔꯣ
ꯇꯥꯏꯌꯦ ꯑꯉꯥꯡ ꯃꯆꯥ꯫
ꯈꯪꯗꯦꯗ ꯄꯠ ꯄꯠ ꯇꯠꯂꯦ ꯅꯪꯒꯤ ꯅꯦꯠ ꯅꯨꯡꯉꯥꯏꯇꯕ꯭ꯔꯥ
ꯅꯨꯡꯉꯥꯏꯌꯦ ꯑꯩ ꯇꯥ ꯑꯩꯗꯤ ꯂꯣꯏ ꯏ ꯅꯪꯅ ꯇꯥꯗꯕꯩ ꯋꯥꯅꯤ ꯑꯩꯗꯤ ꯅꯪꯅ ꯉꯥꯡꯉꯛꯄꯗꯣ ꯑꯩꯗꯤ ꯂꯣꯏꯅ ꯇꯥꯏꯌꯦꯕ ꯅꯨꯡꯉꯥꯏꯌꯦ
ꯈꯪꯗꯦ ꯅꯦꯠꯁꯦ ꯑꯩꯒꯤꯗꯤ ꯐꯨꯜ ꯀꯥꯏꯌꯦꯕ
ꯑꯩꯒꯤꯁꯤ ꯐꯨꯜ ꯀꯥꯏꯌꯦ ꯅꯪꯅ ꯉꯥꯡꯉꯛꯄꯗꯨꯁꯨ ꯂꯣꯏ ꯇꯥꯏꯌꯦ ꯑꯩꯗꯤ
ꯈꯪꯗ꯭ꯔꯦꯗ ꯇꯧꯔꯤꯁꯦ
ꯇꯥꯌꯦ
ꯍꯜꯂꯣ
ꯍꯜꯂꯣ ꯇꯥꯏꯌꯦ ꯑꯩꯗꯤ ꯂꯣꯏ ꯇꯥꯏꯌꯦ ꯅꯪ ꯑꯩꯗꯤ ꯅꯪꯅ ꯉꯥꯡꯕ ꯂꯣꯏ ꯇꯥꯏꯌꯦ ꯅꯪ ꯑꯩꯅ ꯉꯥꯡꯕ ꯇꯥꯗꯕ꯭ꯔꯁꯤ
ꯅꯪꯅ ꯉꯥꯡꯕꯁꯦ ꯑꯩꯉꯣꯟꯗꯗꯤꯅꯦ ꯀꯩꯅꯣ ꯇꯧꯕꯇꯧꯅ ꯑꯥ ꯒꯤꯇꯔ ꯌꯥꯗꯕ ꯈꯤꯡꯕꯗꯧꯅ ꯇꯧꯋꯦ ꯍꯥꯏꯕ ꯇꯦꯡ ꯇꯦꯡ ꯇꯧ ꯂꯩꯔꯦ ꯍꯥꯏꯕ
ꯑꯣ ꯑꯩꯗꯤ ꯅꯪꯅ ꯉꯥꯡ
ꯅꯣꯛꯂꯛꯀꯅꯨꯀꯣ ꯅꯣꯛꯂꯛꯀꯅꯨ ꯅꯣꯛꯂꯛꯀꯅꯨ ꯀꯣ
ꯅꯣꯛꯇꯤꯌꯦ ꯑꯩꯗꯤ ꯅꯪꯅ ꯉꯥꯡꯕꯁꯦ ꯐꯖꯅꯥꯅ ꯂꯣꯏ ꯇꯥꯏ ꯍꯥꯏꯕ ꯃꯌꯦꯛ ꯁꯦꯡꯅ ꯂꯣꯏ ꯇꯥꯏ ꯍꯥꯏꯕ
ꯇꯣ ꯇꯦꯡ ꯇꯦꯡ ꯑꯗꯨꯝ ꯇꯧ ꯂꯩ ꯋꯥꯅꯤ ꯁꯤꯕꯣ
ꯀꯩꯒꯤꯅꯣꯅ ꯈꯪꯗꯦꯕꯣ
ꯀꯗꯩꯅꯣ ꯈꯪꯗꯦ ꯍꯥꯏꯕ ꯁꯤꯕꯨ ꯁꯣꯝꯗ ꯐꯣꯟ ꯇꯧꯒꯗꯕꯁꯤꯗꯤ ꯇꯔꯥ ꯐꯥꯖꯤꯜꯂꯛꯑꯦ ꯑꯗꯨꯗꯨꯒ ꯑꯗꯨꯝ ꯇꯦꯡ ꯇꯦꯡ ꯇꯧ ꯂꯩꯑꯕ
ꯇꯧꯒꯗꯕ ꯀꯩꯅꯣ
ꯑꯩꯅ ꯉꯥꯡꯕꯁꯦ ꯇꯥꯔꯗꯤꯅꯦ ꯐ꯭ꯂꯣ ꯑꯃꯗ ꯑꯗꯨꯝ ꯈꯨꯝꯃꯛꯎꯀꯣ
ꯑꯥ
ꯑꯣ
ꯎꯝ
ꯑꯗꯨꯝ ꯃꯤꯅꯤꯠ ꯇꯔꯥ ꯍꯥꯏꯁꯦ ꯍꯧꯖꯤꯛ ꯃꯤꯅꯤꯠ ꯑꯅꯤ ꯍꯦꯜꯂꯛꯑꯦꯗꯅꯀꯣ
ꯎꯝ
ꯑꯗꯨꯅ ꯑꯩꯅ ꯉꯥꯡꯕꯗꯨꯒꯤ ꯐ꯭ꯂꯣ ꯑꯃꯗ ꯈꯨꯝꯃꯛꯑꯣꯕ ꯕ꯭ꯂꯥꯏꯟꯗ ꯁꯥꯟꯅꯔꯒ ꯂꯣꯏꯁꯟꯁꯦꯕ ꯀꯣ ꯑꯗꯣ ꯅꯣꯛꯂꯛꯀꯅꯨ
ꯅꯠꯇꯤꯌꯦ ꯑꯩꯅ ꯉꯁꯥꯏ ꯅꯉꯣꯟꯗ ꯇꯧꯔꯛꯄꯗꯣ ꯑꯩꯅ ꯅꯪꯉꯣꯟꯗ ꯇꯧꯕꯗꯣ ꯑꯩꯅ ꯅꯪꯉꯣꯟꯗ ꯇꯧꯕ ꯀꯥꯟꯗꯗꯤ ꯅꯪ ꯇꯥꯕ꯭ꯔꯕ ꯇꯥꯕ꯭ꯔꯣ ꯇꯥꯗꯕ꯭ꯔꯣ
ꯇꯦꯡ ꯇꯦꯡ ꯇꯧꯋꯦꯍꯦ ꯆꯥꯛ ꯊꯣꯡꯂꯕ꯭ꯔꯣ ꯍꯧꯖꯤꯛꯐꯣ ꯀꯩꯗꯧꯔꯤꯒꯦ
ꯆꯥꯛ ꯊꯣꯡꯗ꯭ꯔꯦ ꯑꯩ
ꯆꯥꯛ ꯊꯣꯡꯉꯕ꯭ꯔꯣ
ꯊꯣꯡꯗ꯭ꯔꯤꯌꯦ ꯀꯇꯧꯔꯤ ꯍꯥꯏ
ꯍꯜꯂꯣ ꯅꯪ ꯍꯧꯖꯤꯛꯅꯦ ꯋꯥꯃ ꯍꯥꯏꯕꯗꯣ ꯑꯗꯨꯗꯤ ꯅꯣꯔꯃꯦꯜꯗꯧꯅ ꯐꯖꯅ ꯇꯥꯏ ꯍꯥꯏꯕ ꯁꯤꯁꯤꯅ ꯀꯩꯗꯧꯔꯦ ꯍꯥꯏꯅꯣ ꯅꯪ ꯁꯨꯃꯥꯏꯅ ꯉꯥꯡꯉꯛ ꯑꯀꯥꯟꯗ ꯃꯈꯣꯟ ꯑꯝꯇ ꯇꯥꯗ꯭ꯔꯤꯁꯦ
ꯈꯪꯗꯤꯌꯦ ꯀꯩꯇꯧꯅꯣ ꯑꯩꯗꯤ ꯂꯣꯏ ꯇꯥꯏ ꯍꯥꯏꯕ ꯑꯩꯅ ꯉꯁꯥꯏ ꯅꯪꯉꯣꯟꯗ ꯀꯣꯜ ꯇꯧꯕꯗꯣ
ꯒꯤꯇꯔ ꯌꯥꯗꯕꯗꯨꯅꯦ ꯍꯥꯏꯁꯦ ꯇꯦꯡ ꯇꯦꯡ ꯇꯧ ꯂꯩ ꯍꯥꯏꯁꯤ
ꯑꯩꯅ ꯉꯁꯥꯏ ꯅꯪꯉꯣꯟꯜꯗ ꯀꯣꯜ ꯇꯧꯋꯤꯗꯅ